ꯀꯩꯗꯧꯔꯝꯃꯤ ꯀꯩꯗꯧꯔꯝꯃꯤꯅꯣ
ꯎꯝ ꯂꯩꯔꯤ ꯑꯗꯨꯁꯨꯨꯝ
ꯍꯥ
ꯂꯩꯌꯦꯕ ꯂꯩꯌꯦꯕ ꯁꯨꯝ
ꯌꯨꯝꯗꯔꯣ
ꯎꯝ
ꯆꯥꯛ ꯆꯥꯥꯔꯕꯣ
ꯆꯥꯗ꯭ꯔꯤꯌꯦ
ꯊꯦꯡꯉꯤꯍꯦ
ꯑꯣ ꯍꯂꯛꯇ ꯉꯥꯏꯔꯤ
ꯑꯣ ꯀ꯭ꯂꯥꯁ ꯆꯠꯄ꯭ꯔꯣ
ꯎꯝ
ꯅꯨꯡꯉꯥꯏꯅꯦ
ꯅꯨꯉꯥꯏꯇꯦꯗ
ꯑꯁ ꯅꯨꯡꯁꯥ ꯌꯥꯝ ꯁꯥꯏꯗ ꯎꯝ ꯆꯥꯔꯦ ꯍꯣꯏ ꯑꯩꯈꯣꯏ ꯉꯁꯤ ꯏꯟꯖꯥꯡꯗꯣ ꯀꯩ ꯌꯦꯟꯖꯥꯡꯅꯣ ꯀꯥꯎꯈ꯭ꯔꯦꯅꯍꯦ ꯉꯥꯏꯈꯣ
ꯑ ꯑꯣ ꯉꯔꯥꯡꯒꯤ ꯆ ꯑꯑꯦ ꯍꯤꯟꯖꯥꯡ ꯑ
ꯏꯁ ꯏꯁ ꯌꯥꯝ ꯃꯆꯨꯝꯅꯒ ꯍꯥꯏꯅꯦ ꯐꯔꯦ ꯐꯔꯦ ꯂꯩꯕꯗꯤ
ꯅꯣꯏꯗꯤ ꯀꯩ ꯊꯣꯡꯉꯕ
ꯈꫭꯏ ꯍꯧꯖꯤꯛꯇ ꯊꯣꯡꯉꯥꯏꯔꯦ ꯑꯩꯈꯣꯏꯕꯨ
ꯑꯦ ꯊꯦꯡꯉꯤꯍꯦ ꯀꯩ ꯊꯕꯛ ꯇꯧꯕ꯭ꯔꯣ
ꯀꯩꯝ ꯇꯧꯗꯦꯗ
ꯅꯣꯏꯗꯤ ꯊꯦꯡꯅ ꯆꯥꯕ ꯃꯥꯜꯂꯦꯅꯦ ꯑꯌꯨꯛꯇ
ꯎꯝ
ꯍ ꯀꯥꯏ ꯀꯥꯏ ꯆꯠꯇꯣꯏꯅꯣ ꯉꯁꯤꯗꯤꯌꯦ
ꯆꯂꯣꯏꯗ ꯍꯪ ꯍꯩꯒꯗ꯭ꯔꯦ ꯋꯥꯀꯇ
ꯑꯣ
ꯑꯩꯗꯤ ꯌꯨꯝꯗ ꯂꯩꯅꯤ ꯉꯁꯤꯗꯤ
ꯑꯁ ꯑꯉꯥꯡ ꯑꯅꯤ ꯂꯧ ꯆꯠꯄ
ꯑ ꯉꯔꯥꯡ ꯆꯠꯄꯒꯤ ꯉꯁꯤꯗꯤ ꯄꯣꯊꯥꯔꯒꯦ ꯉꯔꯥꯡ ꯉꯔꯥꯡꯗꯣ ꯂꯧ ꯆꯠꯄꯒꯤ ꯍꯣꯏ ꯉꯁꯤꯗꯤ ꯄꯣꯊꯥꯔꯒꯦ ꯍꯥꯏꯕ ꯌꯨꯝꯗ ꯈꯪꯕ꯭ꯔꯣ ꯈꯪꯕ꯭ꯔꯣ ꯀꯩꯩꯅꯣ
ꯎꯝ
ꯋꯥꯅ ꯊꯕꯛ ꯁꯨꯕꯒꯤ ꯉꯁꯤꯗꯤ ꯄꯣꯊꯥꯔꯒꯦ ꯍꯥꯏꯕ
ꯍꯥꯏꯥꯏ ꯐꯥꯏ ꯀꯣꯊꯣ ꯀꯣꯊꯥ ꯍꯗꯕꯅꯤ
ꯍ ꯆ ꯆ ꯅꯣꯡ ꯆꯨꯕ꯭ꯔꯣ
ꯀꯥꯏꯗꯩ ꯅꯣꯡ ꯅꯣꯗ ꯍꯧꯖꯤꯛꯄꯨ
ꯅꯨꯡꯁꯥ ꯊꯣꯛꯇ꯭ꯔꯁꯨ ꯌꯥꯝ ꯁꯥꯏꯌꯦ ꯀꯩꯅꯣ ꯑꯁ ꯅꯨꯡꯁꯤꯗꯤ
ꯈꯪꯗꯦ ꯈꯪꯗꯦ ꯀꯔꯤ ꯑꯣꯏꯔꯤꯔ
ꯍꯥꯕꯟ ꯁꯤꯒꯗꯕ꯭ꯔꯦ
ꯑꯩꯗꯣ ꯉꯁꯥꯏ ꯅꯪ ꯃꯦꯁꯦꯁ ꯊꯥꯔꯛꯄꯗꯨꯗꯩꯗꯤ ꯅꯪ ꯑꯣꯏꯔꯝꯃꯣꯏ ꯈꯜꯂꯨꯔꯒ ꯍꯥꯎ
ꯑꯩ ꯑꯣꯏ ꯂꯩꯔꯝꯃꯕ
ꯑꯩ ꯑꯣꯏꯔꯝꯃꯣꯏꯅ ꯈꯜꯂꯤꯣꯕꯥ
ꯀꯩ ꯁꯨꯔꯤꯅꯣ ꯌꯥꯝ ꯆꯤꯟꯅ ꯂꯩꯕ ꯃꯥꯜꯂꯤꯗ
ꯑꯈꯣꯏ ꯁꯤꯗ ꯀꯩꯔ ꯎꯝ ꯁꯣꯁꯦꯜ ꯁꯥꯔꯚꯤꯁ ꯑꯈꯣꯏ ꯄꯨꯈꯤ ꯁꯦꯡꯕ ꯑꯗꯨꯗꯣ ꯃꯣꯏꯗꯣ ꯃꯣꯏ ꯃꯅꯥꯛꯇꯅꯤꯅ ꯑꯈꯣꯏꯗꯣ
ꯎꯝ
ꯑꯗꯨꯄꯥꯝ
ꯩ ꯌꯥꯝ ꯀꯜꯂꯤ ꯀ ꯊꯕꯛ ꯌꯥꯝ ꯀꯜꯂꯦ ꯀꯥꯏꯗ ꯁꯨꯔꯤꯅꯣ ꯍꯥꯥ ꯊꯕꯛ ꯆꯤꯟꯕ꯭ꯔꯣ
ꯀꯩꯔ
ꯊꯕꯛ ꯆꯤꯟꯕ꯭ꯔꯕ
ꯇꯥꯕꯨꯣ
ꯍꯣꯏ ꯊꯕꯛ ꯆꯤꯟꯕ꯭ꯔꯣ
ꯍꯧꯔꯣ
ꯎꯝ
ꯍꯜꯂꯣ
ꯍꯣꯏ ꯊꯕꯛ ꯆꯤꯟꯕ꯭ꯔꯕ ꯊꯕꯛ ꯆꯤꯟꯕ꯭ꯔꯣ ꯀꯩꯅꯣ ꯈꯪꯗꯦꯍꯦ ꯁꯤꯁꯨ